ꯍꯜꯂꯣ
ꯑꯣ ꯍꯜꯂꯣ ꯇꯥꯕ꯭ꯔꯣ
ꯎꯝ ꯇꯥꯏꯌꯦ ꯇꯥꯏꯌꯦ
ꯑꯣ ꯑꯣ ꯀꯩ ꯇꯧꯔꯝꯃꯤꯅꯣ ꯅꯪ ꯐꯣꯟ ꯁꯨꯝ ꯇꯧꯔꯛꯏꯔꯣ ꯅꯠꯇ꯭ꯔꯥ ꯀꯩ ꯀꯩꯒꯦ
ꯎꯝ ꯑꯩꯒꯤ ꯑꯦꯁꯥꯏꯟꯃꯦꯟ ꯑꯝ ꯇꯧꯔꯝꯕꯅꯦ
ꯑꯣ ꯀꯩ ꯑꯦꯁꯥꯏꯟꯃꯦꯟ ꯇꯧꯔꯝꯃꯤꯕ
ꯑꯁ ꯑꯈꯣꯏ ꯎꯝ ꯑꯦꯁꯦ ꯈꯔ ꯏꯔꯛꯑꯣ ꯍꯥꯏꯔꯛꯄ ꯑꯗꯨꯒꯤ
ꯑꯣ
ꯅꯣꯏ ꯑꯦꯛꯖꯥꯝ ꯂꯣꯏꯒ꯭ꯔꯕꯣ
ꯑꯩꯈꯣꯏꯗꯤ ꯑꯦꯛꯖꯥꯝꯗꯣ ꯍꯧꯗ꯭ꯔꯤꯌꯦ ꯃꯤꯒꯤꯗꯤ ꯀꯤꯅꯣ ꯇꯧꯅꯕ ꯌꯥꯎꯅꯒ꯭ꯔꯕꯅꯦ ꯑꯩꯈꯣꯏꯅ ꯈꯔ ꯊꯦꯡꯗꯣꯏꯔꯥ ꯈꯪꯗꯦ ꯂꯣꯏꯕꯗꯨꯁꯨ ꯑꯩꯈꯣꯏꯗꯤ ꯌꯥꯝ ꯊꯦꯡꯉꯦꯕ
ꯊꯥ ꯑꯃ ꯆꯨꯞꯅ ꯇꯧꯗꯣꯏꯅꯦ ꯍꯥꯏꯕ ꯀꯩꯅꯣꯗꯨꯁꯨ ꯑꯦꯛꯖꯥꯝ ꯊꯥꯗꫭꯏꯁꯦ ꯊꯥ ꯑꯃ ꯆꯨꯞꯅ ꯊꯥꯗꯨꯏꯅꯦ ꯑꯗꯨꯏ ꯈꯟꯕꯗ ꯑꯩꯗꯤ ꯇꯜꯂꯤ ꯅꯣꯏꯗꯤ ꯂꯣꯏꯔꯝꯃꯅꯤꯅꯦ
ꯂꯣꯏꯔꯦ ꯑꯩꯈꯣꯏꯗꯤ ꯉꯟꯅ ꯉꯟꯅ ꯊꯥꯏ ꯑꯩꯈꯣꯏ ꯗꯤꯄꯥꯔꯠꯃꯦꯟꯒꯤꯗꯤ
ꯑꯣ ꯐꯩꯌꯦ ꯅꯣꯏ ꯑꯗꯨ ꯑꯩꯈꯣꯏ ꯃꯊꯛꯇ ꯂꯩꯕꯗꯨ ꯅꯠꯇ꯭ꯔꯣ
ꯃꯥꯅꯦ
ꯑꯣ ꯑꯗꯨ ꯅꯪ ꯀꯩꯅꯣꯔꯣ ꯑꯥ ꯑꯩꯈꯣꯏꯒ ꯃꯥꯟꯅꯕ꯭ꯔꯣ ꯅꯠꯇ꯭ꯔꯒꯅ ꯑꯩꯈꯣꯏꯗꯩ ꯍꯦꯟ ꯍꯦꯟ ꯍꯥꯟꯕ꯭ꯔꯣ
ꯅꯣꯏꯗꯩ ꯑꯃ ꯍꯦꯟꯕ
ꯑꯣ ꯑꯣ ꯑꯥ ꯑꯗꯨꯗꯤ ꯀꯩꯩꯅꯣꯗꯨꯁꯨ ꯑꯣ ꯑꯣ ꯒ꯭ꯌꯥꯟ ꯇꯥꯔꯦ ꯑꯗꯗꯨꯝ ꯅꯪ ꯀꯩꯅꯣꯗ ꯌꯨꯝ ꯅꯪꯕ ꯌꯨꯝꯗ ꯂꯩꯕ꯭ꯔꯣ ꯅꯠꯇ꯭ꯔꯒꯅ ꯍꯧꯖꯤꯛ ꯀꯩꯀꯩ ꯀꯩꯀꯩ ꯍꯣꯠꯅꯔꯤꯅꯣ ꯑꯁꯨꯝ
ꯍꯣꯁꯇꯦꯜꯗ ꯂꯩꯌꯦ ꯑꯩꯈꯣꯏꯒꯤꯗꯤ ꯎꯝ ꯑꯦꯛꯖꯥꯝ ꯂꯣꯏꯒ꯭ꯔꯁꯨ ꯑꯩꯈꯣꯏꯒꯤ ꯇꯣꯉꯥꯟꯕ ꯑꯦꯛꯖꯥꯝ ꯑꯗꯨꯝ ꯍꯥꯏꯌꯦꯕꯥ
ꯑꯣ
ꯑꯈꯣꯏꯒꯤ ꯂꯦꯕꯦꯜꯒꯤ ꯑꯗꯣ ꯊꯥꯕꯗꯣ ꯂꯣꯏꯗ꯭ꯔꯤꯕ ꯑꯗꯨꯒꯤ
ꯑꯣ ꯑꯗꯨꯏꯗꯤ ꯈꯔ ꯈꯔ ꯀꯨꯏꯅ ꯂꯩꯒꯤꯅꯤ ꯑꯗꯨꯝ ꯑꯗꯨꯝ ꯂꯩꯒꯤꯗꯣꯏ ꯅꯠꯇ꯭ꯔꯣ ꯈꯔ
ꯂꯩꯒꯤꯗꯣꯏꯅꯦ ꯈꯔ ꯀꯨꯏꯅ ꯂꯩꯕ ꯌꯥꯔꯤꯉꯩ ꯂꯩꯔꯤꯗꯣꯏ
ꯑꯥ
ꯌꯨꯝꯗ ꯆꯠꯂꯒ ꯀꯩꯗꯧꯔꯨꯗꯣꯏꯅꯣ ꯈꯪꯗꯦꯗꯅ
ꯑꯁ ꯑꯗꯨ ꯈꯪꯗꯦ ꯑꯩꯁꯨꯅ ꯑꯩꯗꯤ ꯍꯧꯖꯤꯛꯇꯣ ꯌꯨꯝꯗ ꯂꯩꯕꯅꯦꯕ ꯑ ꯌꯨꯝꯗ ꯂꯩꯕꯁꯤꯗꯅꯦ ꯀꯩꯅꯣ ꯇꯧꯋꯦ ꯍꯥꯏꯕ ꯃ ꯍꯅꯤꯡꯗꯕꯤꯗꯣ ꯌꯨꯝꯗ ꯁꯨꯝ ꯂꯩꯒꯤꯈꯤꯕꯗ ꯑꯩ ꯑꯗꯩꯗꯤ ꯑ ꯇꯟꯗꯅ ꯂꯩꯔꯦ ꯍꯥꯏꯕ ꯑꯩꯁꯦ
ꯑꯁ ꯑꯩꯁꯦ ꯌꯨꯝꯗ ꯂꯩꯔꯨꯏ ꯑꯗꯣ ꯈꯪꯗꯦ ꯑꯩꯗꯤ ꯁꯨꯝ ꯕꯣꯔꯤꯡ ꯆꯨꯁꯜꯂꯛꯑꯕ ꯑꯗꯨꯃ ꯍꯣꯁꯇ꯭ꯦꯜ ꯗ ꯑꯃꯨꯛ ꯂꯥꯛꯑꯦ
ꯑꯣ ꯑꯗꯨ ꯅꯪ ꯍꯣꯁꯇꯦꯜ ꯅꯣꯏ ꯍꯣꯁꯇꯦꯜꯗꯩꯅ ꯀꯩꯅꯣ ꯀꯩ ꯍꯥꯏꯈ꯭ꯔꯦ ꯎꯝ ꯗꯤꯄꯥꯔꯠꯃꯦꯟ ꯐꯥꯎꯕꯩꯗꯤ ꯅꯪ ꯀꯩ ꯀꯩꯅ ꯆꯠꯀꯦ ꯈꯣꯡꯅ ꯆꯠꯄ꯭ꯔꯣ ꯅ ꯅꯠꯇ꯭ꯔꯒꯅ ꯀꯩꯅ ꯆꯠꯂꯤꯅꯣ
ꯆꯠꯂꯤꯅꯦ ꯑꯩꯈꯣꯏ ꯆꯍꯤ ꯑꯅꯤꯁꯤ ꯈꯣꯡꯅ ꯆꯠꯄꯗ ꯆꯠꯄꯗ
ꯑꯣ
ꯎꯅ ꯉꯛꯇꯅꯤ ꯎꯝ ꯍꯧꯖꯤ ꯈꯣꯡꯅ ꯉꯊꯅꯤ ꯃꯤꯅꯤꯠꯁꯦ ꯃꯤꯅꯤꯠ ꯀꯨꯟꯃꯨꯛꯇꯤ ꯆꯪꯕꯅꯦ ꯑꯗꯨꯝ ꯍꯥꯏꯗꯤ ꯇꯔꯥꯃꯉꯥ ꯀꯨꯟ ꯁꯨꯃꯥꯏꯅꯗꯤ
ꯑꯣ ꯑꯩꯈꯣꯏꯁꯨ ꯍꯣꯁꯇꯦꯜꯗꯨꯗ ꯑꯩꯁꯨ ꯈꯣꯡꯅ ꯆꯠꯂꯤꯅꯤ ꯑꯩꯈꯣꯏꯁꯨ ꯑꯗꯨꯃꯥꯏꯅ ꯗꯤꯄꯥꯔꯠꯃꯦꯟ ꯆꯪꯕꯗꯣ ꯑꯗꯨꯃꯥꯏ ꯇꯧꯋꯦꯕ ꯍꯥꯏꯗꯤ ꯃꯤꯅꯤꯠꯇꯣ ꯑꯗꯨꯃꯥꯏꯅ ꯆꯪꯉꯦꯕ ꯑꯗꯨꯗꯨꯅꯅꯦ ꯅꯨꯡꯁꯥꯒ ꯈꯔ ꯁꯥꯒꯠꯂꯛꯀꯥꯟꯗꯗꯤ ꯁꯥ ꯇꯤꯟꯒ ꯌꯥꯎꯔꯛꯇ꯭ꯔꯗꯤꯅꯦ ꯁꯥꯗꯣ ꯏꯃ ꯄꯠꯄꯨ ꯄꯠꯂꯤ ꯑꯗꯩ ꯀ꯭ꯂꯥꯁ ꯌꯧꯗ꯭ꯔꯤꯀꯥꯟꯁꯦ ꯀ꯭ꯂꯥꯁ ꯔꯨꯝꯁꯦ ꯌꯧꯗ꯭ꯔꯤꯀꯥꯟꯗꯅꯦ ꯑꯗꯨꯝ ꯀꯩꯅꯣ ꯇꯧꯕꯅ ꯍꯦꯟꯅ ꯄꯠꯊꯕꯅ ꯍꯦꯟꯅ ꯍꯥꯜꯂꯦ ꯍꯥꯏꯕ ꯍꯣꯏꯆꯥꯥ ꯁꯥꯒꯠꯂꯛꯀꯥꯟꯗꯗꯤ
ꯑꯍꯥꯟꯕꯅꯦ ꯆꯠꯈꯤꯕꯗꯨꯝ ꯈꯤꯇꯪ ꯐꯩꯀꯣ ꯍꯜꯂꯛꯄꯁꯤꯗꯅꯤ
ꯍꯣꯏ ꯑꯗꯩꯗꯤ ꯍꯣꯁꯇꯦꯜꯁꯦ ꯍꯦꯛ ꯌꯧꯈꯤꯕꯗꯩꯗꯤ ꯑꯃꯨꯛ ꯀꯩꯝ ꯆꯠꯊꯣꯛꯅꯤꯡꯗꯕꯤꯗꯣ ꯑꯃ ꯋꯥꯔꯛꯑꯒ ꯌꯣꯡꯍꯜꯂꯛꯑꯕꯅꯤꯅ ꯌꯧ ꯌꯧꯕꯒ ꯇꯨꯝꯃꯒꯦꯅ ꯈꯟꯕꯗꯨ ꯈꯪꯕ꯭ꯔꯥ
ꯎꯝ
ꯇꯧꯋꯦ ꯍꯥꯏꯕ ꯑꯗꯨꯃꯥꯏ
ꯍꯣꯏ ꯀ꯭ꯂꯥꯁꯀ ꯃꯌꯥꯝ ꯌꯥꯎꯔꯨꯔꯒ ꯅꯨꯡꯁꯥ ꯃꯔꯛꯇ ꯍꯜꯂꯛꯄꯁꯤꯗ ꯑꯣꯏꯔꯦ
ꯍꯣꯏ ꯏꯃꯨꯡꯒ ꯃꯨꯁꯤꯜꯂꯒ ꯑꯗꯨ ꯀꯩꯅꯣꯗ ꯂꯩꯕꯁꯦ ꯃꯨꯁꯟ ꯕꯔ ꯈꯪꯗꯦ ꯍꯥꯏꯕ ꯃꯤ ꯃꯈꯩꯁꯤ ꯑꯃ
ꯆꯠꯂꯤ ꯅꯨꯡꯁꯥ ꯃꯔꯛꯇ ꯆꯠꯄꯩꯅꯦ ꯑꯩꯁꯨꯕꯨꯁꯟꯕꯗ ꯂꯣꯏꯔꯦ
ꯍꯣꯏꯌꯦ ꯑꯗꯨꯗꯨꯒ ꯅꯨꯡꯁꯥꯕꯁꯨ ꯃꯣꯏ ꯀꯣꯏꯂꯥꯁ ꯃꯊꯛꯇꯇꯩꯒꯤꯁꯨ ꯑꯃꯨꯛ ꯐꯥꯎꯒꯠ ꯍꯥꯏꯗꯤ ꯑꯃ ꯐꯨꯔꯛꯄꯩꯇꯥꯏꯞꯁꯨ ꯑꯃꯨꯛ ꯇꯧꯗ꯭ꯔꯣꯅꯦ
ꯎꯝ
ꯑꯗꯨꯗꯅꯦ ꯏꯃꯥꯠ ꯑꯩꯅ ꯈꯜꯂꯤꯁ ꯏꯁꯟꯁꯤꯗ ꯃꯨꯠꯁꯤꯜꯂꯤꯔ ꯅꯠꯇ꯭ꯔꯒꯅ ꯃꯤ ꯂꯣꯏ ꯃꯨꯁꯟꯅꯩꯔꯥ ꯀꯩꯅꯣ ꯈꯪꯗꯦ ꯏꯁꯥꯁꯦ ꯃꯨꯁꯜꯂꯛꯄꯒꯤ ꯇꯥꯏꯞ ꯑꯃ ꯇ ꯑꯣꯏꯦꯅ ꯈꯜꯂꯝꯃꯤꯅꯦ ꯍꯥꯏꯕ ꯑꯁ ꯈꯪꯗꯦ ꯇꯧꯔꯤꯁꯦ
ꯎꯝ ꯁꯥꯂꯦ ꯇꯧꯔꯤꯁꯦ
ꯍꯣꯏ ꯃꯨ ꯌꯥꯝ ꯃꯨꯖꯅꯤꯡꯗꯦ ꯍꯥꯏꯕ ꯑꯩꯈꯣꯏꯗꯤ ꯅꯪ ꯑꯗꯨꯝ ꯈꯔ ꯉꯧꯕꯅꯤꯅ ꯐꯩ
ꯑꯁ ꯀꯥꯏꯗꯦ ꯑꯩꯈꯣꯏꯗꯤ ꯉꯧꯔꯧ ꯉꯧꯔ ꯂꯩꯅꯤꯡꯉꯤꯅꯤ ꯍꯥꯏꯕ
ꯍꯣꯏ ꯇꯧꯅꯤꯡꯉꯤꯅꯦ ꯑꯁ ꯈꯪꯗꯦ ꯇꯧꯔꯤꯁꯦ ꯑꯩꯈꯣꯏꯅ ꯅꯣꯏꯔꯣꯝꯗ ꯑꯗꯨ ꯅꯪ ꯑꯗꯨ ꯂꯩꯕꯗꯨꯗꯤ ꯍꯣꯏ ꯅꯣꯡ ꯀꯩꯀꯥꯗꯤ ꯇꯥꯗ꯭ꯔꯣ ꯑꯩꯈꯣꯏꯁꯤꯅ ꯅꯣꯡ ꯄꯂꯤ ꯄꯂꯤ ꯇꯥꯕꯤ ꯇꯧꯋꯦ ꯍꯥꯏꯕ ꯑꯗꯨꯗꯨꯅꯅꯦ ꯃꯇꯨꯝꯕꯗꯤ ꯅꯨꯡꯉꯥꯏꯇꯧꯕ ꯊꯕꯛꯁꯤꯅ ꯇꯧꯅꯤꯡꯉꯣꯏꯗ꯭ꯔꯤꯕ ꯑꯗꯨꯗꯨꯒ ꯍꯥꯏꯗꯤ ꯁꯨꯝ ꯂꯩꯕꯗꯤ ꯅꯨꯡꯉꯥꯏꯗꯧꯕ ꯇꯟꯁꯤꯟꯕꯒꯤ ꯋꯦꯗꯔꯗꯨ ꯑꯣꯏ ꯍꯥꯏꯕ ꯍꯧꯖꯤꯛꯁꯦ ꯑꯩꯈꯣꯏꯗ ꯂꯩꯔꯤꯁꯦ
ꯁꯤꯗꯗꯤ ꯅꯣꯡꯒ ꯇꯥꯗꯤ ꯅꯨꯡꯁꯥ ꯌꯥꯝ ꯁꯥꯔꯤ
ꯑꯣ ꯍꯣꯏꯅꯦ ꯈꯦꯅꯔꯤꯁꯦ ꯑꯩꯈꯣꯏꯗꯤ ꯍꯧꯖꯤꯛ ꯅꯣꯡꯁꯦ ꯈꯔ ꯈꯔ ꯃꯪꯂꯤ ꯃꯪꯂꯤ ꯇꯥꯔꯤ ꯇꯥꯔꯤ ꯑꯗꯨꯝ ꯇꯧꯔꯒ ꯂꯩꯌꯦꯕ ꯉꯔꯥꯡ ꯅꯍꯥꯟ ꯑꯗꯩ ꯇꯥꯗꯣꯏ ꯃꯥꯜꯂ ꯃꯥꯜꯂ ꯁꯨꯝ ꯇꯥꯗꯕ ꯍꯧꯖꯤꯛꯄꯨꯗꯤ ꯈꯔ ꯈꯔ ꯄꯣꯏ ꯀꯩ ꯑꯣꯏ ꯇꯧꯔꯤ ꯏꯪꯉꯦ ꯑꯗꯨꯅ
ꯑꯁ ꯑꯩꯈꯣꯏꯗꯤ ꯑꯩꯈꯣꯏ ꯔꯨꯝꯁꯦ ꯐꯦꯟꯁꯨ ꯌꯥꯗꯦꯕ
ꯑꯣ
ꯀ꯭ꯂꯥꯁ ꯆꯠꯂꯨ ꯍꯜꯂꯛꯄꯁꯤꯗꯅꯦ ꯐꯦꯟꯒ ꯌꯥꯗ꯭ꯔꯦ ꯂꯣꯏꯔꯦ ꯁꯥꯕꯗ
ꯍꯣꯏꯅꯦ ꯍꯜ ꯀꯥꯟꯗꯨꯗ ꯅꯪꯗꯤ
ꯎꯝ
ꯅꯨꯡꯉꯥꯏꯔꯝꯃꯔꯣꯏ ꯌꯥꯝ ꯐꯦꯟꯁꯨ ꯑꯃꯨꯛ ꯌꯥꯟꯁꯤꯟꯕꯤꯔꯗꯤ ꯍꯣꯏ ꯐꯦꯟ ꯌꯧꯔ ꯁꯥꯕꯗꯨ ꯀꯃꯥꯏꯅ ꯇꯧꯔꯤ ꯑꯗꯨ ꯅꯪꯕꯨ ꯐ꯭ꯂꯣꯔ ꯀꯌꯥꯗ ꯂꯩꯒꯦ
ꯐꯥ꯭ꯔꯁ ꯐ꯭ꯂꯣꯔꯗ ꯂꯩꯌꯦ
ꯑꯣ ꯑꯗꯨꯅ ꯑꯃꯨꯛ ꯈꯤꯇꯪ ꯐꯔꯦ ꯑꯩꯗꯤ ꯑꯃꯨꯛ ꯁꯦꯀꯦꯟ ꯐ꯭ꯂꯣꯔꯗ ꯑꯃꯨꯛ ꯂꯩꯌꯦꯕ ꯑꯗꯨꯗꯨꯅꯅꯦ ꯀꯥꯅꯉꯥꯏ ꯍꯣꯠꯅꯕꯗ ꯏꯁꯥꯁꯤ ꯋꯥꯗꯣꯏꯅꯦꯕ ꯌꯦꯡꯉꯣ ꯌꯥꯝ ꯑꯃ ꯇꯟꯕꯗꯣ ꯈꯪꯕ꯭ꯔꯥ ꯑꯗꯣ ꯑꯗꯨꯝ ꯈꯔ ꯈꯔ ꯇꯧꯔꯛꯄꯗꯩꯕꯨꯗꯤ ꯍꯩꯅꯔꯦ ꯑꯗꯣ ꯍꯧꯖꯤꯛꯁ ꯑꯁꯦꯡꯕꯩ ꯍꯥꯏꯔꯗꯤ ꯑꯩꯈꯣꯏ ꯌꯨꯝꯗꯩꯅ ꯑ ꯑꯗꯨꯃꯛꯅ ꯕꯖꯥꯔ ꯐꯥꯎꯕ ꯈꯣꯡ ꯆꯠꯂꯨꯒ ꯍꯥꯏꯔꯗꯤ ꯀꯩꯁꯨ ꯆꯠꯂꯣꯏꯗ꯭ꯔꯤꯅꯦꯕ
ꯑꯗꯣ ꯑ ꯑ ꯍꯣꯏ ꯑꯗꯨꯅꯦ ꯑꯥꯗ ꯂꯩ ꯀꯥꯟꯗꯗꯤ ꯆꯠꯂꯤꯁꯦ ꯅꯣꯡꯉꯥ ꯁꯥꯡꯉꯦ ꯕꯖꯥꯔ ꯑꯍꯨꯝꯂꯛ ꯀꯣꯏꯔꯝꯅꯤ ꯍꯪꯒꯠ ꯍꯟꯗ ꯍꯪꯒꯠ ꯍꯟꯗ ꯆꯠꯄꯁꯤꯗ
ꯍꯣꯏ ꯑꯗꯨꯅꯦ ꯑꯗꯩ ꯄꯣꯠ ꯂꯩꯕꯒꯤꯁꯨ ꯑꯃꯨꯛ ꯌꯧꯉꯩ ꯊꯣꯛꯏ ꯒꯦꯠ ꯌꯧꯉꯩ꯫
ꯅꯠꯇꯦ ꯌꯦꯟ ꯆꯥꯒꯦ ꯍꯥꯏꯕꯗꯨ ꯌꯣ ꯑꯥꯒꯤ ꯃꯅꯨꯡꯗ ꯂꯩꯔꯗꯤ ꯐꯗꯧꯕ ꯌꯦꯟ ꯁꯦꯝ ꯌꯦꯟ ꯁꯦꯝꯕ ꯑꯃ ꯑꯝꯇ ꯑꯥ ꯌꯧꯉꯩ ꯌꯦꯟ ꯌꯦꯟ ꯆꯥꯗꯣꯏꯅꯤꯗ ꯍꯦꯛ ꯇ ꯏꯅꯔꯖꯤ ꯄꯨꯝꯕ ꯃꯥꯡꯍꯜꯂꯒ ꯑꯥ ꯒꯦꯠ ꯌꯈꯩ ꯊꯣꯛꯎꯔꯒ ꯇꯧꯕꯗꯣ꯫
ꯑꯗꯨ ꯊꯣꯛꯅꯤ ꯈꯟꯕꯗ ꯌꯦꯟꯒ ꯆꯥꯅꯤꯡꯇꯦ ꯑꯩ ꯇꯟꯕꯒꯤ꯫
ꯑꯥꯎ ꯇꯟꯗ꯭ꯔꯣ꯫ ꯑꯗꯩꯗꯤ ꯑꯩꯈꯣꯏꯗꯣ ꯀ꯭ꯂꯥꯁꯇꯣ ꯀꯔꯤꯒꯨꯝꯕ ꯐꯨꯜ ꯇꯧꯔꯒ ꯂꯥꯛꯄ ꯑꯣꯏꯔꯒꯗꯤ꯫ ꯑꯗꯨꯝ ꯍꯦꯟꯅꯁꯨ ꯋꯥꯏꯗꯅ ꯊꯦꯡꯁꯨ ꯊꯦꯡꯉꯦ ꯑꯗꯩ ꯉꯥꯏꯍꯥꯛ ꯏꯁꯥꯁꯦ꯫ ꯄꯣꯊꯥꯒꯦꯅ ꯇꯨꯝꯃꯤꯀꯥꯟꯗ ꯄꯨꯡꯗꯨ ꯌꯨꯉꯥꯝꯇꯥ ꯂꯩꯔꯝꯃꯅꯤ꯫ ꯑꯗꯨꯝ ꯊꯦꯡꯉꯝꯃꯦ ꯍꯥꯏꯕ ꯍꯦꯛꯇ ꯃꯇꯝꯁꯦ ꯈꯪꯍꯧꯗꯦꯕ꯫
ꯎꯝ꯫
ꯑꯗꯣ ꯑꯁ ꯈꯪꯗꯦ ꯇꯧꯔꯤꯁꯦ ꯑꯗꯨ ꯑꯗꯨꯝ ꯑꯃꯔꯣꯝꯗ ꯈꯜꯂꯣꯕꯨꯗꯤ꯫ ꯏꯁꯥꯐꯅꯕꯅꯤ ꯈꯟꯗꯣꯛꯑꯦ ꯃꯤ ꯋꯥ ꯀꯤꯡ ꯆꯠꯄꯅꯤꯒ ꯍꯥꯏꯔꯒ꯫
ꯑꯁ ꯑꯩ ꯅꯨꯡꯗꯥꯡ ꯋꯥꯏꯔꯝꯗ ꯊꯣꯛꯄ ꯉꯝꯗꯦ ꯀ꯭ꯂꯥꯁ ꯊꯦꯡꯅ ꯍꯜꯂꯛꯑꯗꯤ꯫
ꯍꯣꯏ ꯍꯣꯏ ꯅꯨꯡꯗꯥꯡ ꯋꯥꯏꯔꯝ ꯊꯣꯛꯑ ꯊꯣꯛꯑ ꯆꯠꯅꯕ ꯃꯌꯥꯝꯗꯣ ꯑꯗꯨꯗꯨ ꯁꯨꯝ ꯅꯦ ꯍꯥꯏꯅꯒꯔꯗꯤ ꯀꯣꯛ ꯆꯠꯅꯤꯡꯕꯤꯗꯣ ꯇꯧꯗꯤ ꯇꯧꯗ꯭ꯔꯥ꯫
ꯎꯝ ꯇꯥꯎꯋꯦ꯫
ꯍꯣꯏ ꯏꯁꯥꯗ ꯈꯤꯇꯪ ꯊꯨꯗꯣꯛꯎꯔꯒꯅ꯫ ꯅꯨꯡꯁꯤꯠ ꯅꯨꯡꯁꯥ ꯈꯔ ꯐꯪꯉꯒ ꯅꯨꯡꯉꯥꯏꯕꯗꯣ꯫
ꯎꯝ꯫
ꯑꯗꯨꯅꯗꯤ ꯐꯥꯕꯨꯗꯤ ꯐꯩ꯫
ꯅꯣꯏ ꯑꯦꯛꯖꯥꯝꯗꯣ ꯊꯦꯡꯅ ꯂꯣꯏꯔꯅꯤ ꯍꯧꯖꯤꯛꯐꯥꯎ ꯍꯧꯗ꯭ꯔꯃꯤꯅ꯫
ꯂꯣꯏꯌꯦ ꯃꯤꯒꯤꯗꯤꯅꯦ ꯑꯗꯨ ꯍꯧꯅꯕꯁꯤꯁꯨ꯫ ꯍꯌꯦꯡ ꯃꯊꯪ ꯊꯥꯁꯦ ꯍꯧꯗꯣꯏꯅꯤꯗꯅ ꯑꯗꯣ ꯇꯥꯡ ꯑ ꯀꯩꯅꯣ ꯇꯔꯨꯛꯇꯩꯩ ꯍꯧꯗꯣꯏꯅꯦꯕ ꯑꯩꯈꯣꯏꯁꯦ꯫ ꯑꯗꯨꯗꯨꯒ ꯃꯤꯒꯤꯁꯨ ꯑꯗꯨꯃꯥꯏꯅ ꯇꯥꯡ ꯇꯔꯨꯛꯇꯩꯩ ꯍꯧꯅꯕꯁꯤꯗꯅꯦ ꯂꯣꯏꯕꯁꯤꯗꯤ ꯑꯗꯨꯝ ꯑꯥ ꯇꯥꯡ ꯀꯨꯟꯗꯒꯨꯝꯕ ꯂꯣꯏꯕ ꯑꯗꯨꯃꯥꯏꯅ ꯂꯣꯏꯕꯒꯥꯁꯦ ꯈꯔ ꯌꯥꯎꯅꯩꯌꯦꯕ ꯑꯗꯨꯝ꯫ ꯑꯗꯣ ꯑꯩꯈꯣꯏꯗꯤꯅꯦ ꯇꯥꯡ ꯀꯨꯟꯇꯔꯦꯠꯇ ꯂꯣꯏꯌꯦꯕ ꯑꯩꯈꯣꯏꯅ ꯈ꯭ꯋꯥꯏ ꯊꯦꯡꯗꯣꯏꯅꯦꯕ꯫ ꯊꯥ ꯑꯃ ꯆꯨꯞꯅ ꯑꯗꯨꯝ ꯊꯥꯔꯦꯕ ꯑꯦꯛꯖꯥꯝꯁꯦ ꯑꯗꯨꯗꯨꯅ꯫ ꯕꯤꯠ ꯂꯩꯇꯕꯗꯣ ꯈꯪꯕ꯭ꯔꯥ ꯍꯣꯏ ꯃꯔꯛꯇ ꯂꯥꯏꯔꯤꯛ ꯄꯥꯕ ꯈꯣꯠꯄ ꯑꯗꯨꯗ ꯇꯧꯕꯩ ꯃꯇꯝꯕꯨꯗꯤ ꯀꯦꯞꯄꯨꯗꯤ ꯈꯔ ꯄꯤꯕꯗꯨ ꯐꯩꯑꯦꯕ ꯑꯗꯣ ꯑꯇꯝꯃꯛꯅ ꯂꯥꯏꯔꯤꯛ ꯄꯥꯔꯣ ꯍꯥꯏꯔꯁꯨ ꯀꯩꯁꯨ ꯄꯥꯔꯣꯏꯕ ꯍꯥꯏꯗꯤ ꯑꯃ ꯃꯇꯝ ꯁꯨꯝꯗꯣ ꯍ ꯁꯨꯝ ꯌꯥꯝ ꯂꯩꯁꯟꯕꯗꯨꯁꯨ ꯈꯤꯇꯪ ꯂꯥꯏꯊꯣꯛꯄꯩ ꯇꯥꯏꯞ ꯇꯧꯋꯦ ꯍꯥꯏꯕ ꯑꯩꯗꯤ ꯍꯦꯛ ꯇ ꯑꯗꯨꯗꯨꯅꯅꯦ ꯊꯥꯔꯤꯀꯥꯟꯗ ꯆꯨꯔꯣꯡ ꯆꯨꯔꯣꯡ ꯀꯣꯛ ꯊꯥꯖꯤꯟꯈꯤꯕ ꯑꯗꯨꯅ ꯐꯩꯌꯦꯕ ꯑꯗꯣ ꯂꯥꯁꯇ ꯂꯣꯏꯔꯅꯤ ꯑꯩꯈꯣꯏꯗꯤ ꯇꯥꯔꯅꯤ
ꯂꯣꯏꯔꯅꯤ ꯑꯩꯈꯣꯏꯒꯤ ꯑꯦꯛꯖꯥꯝ ꯔꯨꯇꯤꯟꯗꯣ ꯍꯞꯇꯥꯃꯨꯛꯇꯪ ꯋꯥꯠꯂꯤꯉꯩꯗ ꯊꯣꯛꯂꯛꯑꯦꯕ
ꯑꯣ
ꯑꯗꯨꯒ ꯊꯥꯈꯔꯤꯅꯦ ꯑꯁ ꯑꯗꯨꯁꯨ ꯒꯦꯞꯇꯣ ꯌꯥꯝ ꯄꯤꯗꯦ ꯅꯣꯡꯃ ꯅꯣꯡꯃ ꯈꯛꯇ ꯄꯤꯔꯒ ꯆꯔ ꯊꯥꯖꯟꯈ꯭ꯔꯦ ꯋꯥꯕꯗꯤ ꯂꯣꯏꯔꯦ ꯑꯦꯛꯖꯥꯝꯗꯣ ꯊꯥꯅꯤ ꯍꯥꯟꯅ ꯈꯪꯗꯕꯅꯤꯅꯀꯣ
ꯍꯣꯏ
ꯀꯦꯝ ꯄꯥꯍꯧꯗ꯭ꯔꯦꯗꯅ
ꯑꯗꯨ ꯅꯪ ꯕꯣꯠ ꯅꯨꯡꯗꯤ ꯅꯨꯡꯉꯥꯏꯕ꯭ꯔꯣ ꯀꯃꯥꯏꯅ ꯇꯧꯈꯤꯒꯦ ꯑꯦꯛꯖꯥꯝꯗꯣ
ꯎꯝ ꯅꯨꯡꯗꯤ ꯅꯨꯡꯉꯥꯏꯒꯤ
ꯎꯝ ꯍꯣꯏ ꯅꯨꯡꯕꯨ ꯅꯨꯡꯉꯥꯏꯔꯗꯤ ꯀꯩꯁꯨ ꯀꯥꯏꯗꯦꯗ
ꯍꯣꯏ ꯑꯗꯨꯅꯦ ꯑꯂ ꯑꯦꯛꯖꯥꯝ ꯃꯅꯨꯡꯗꯤ ꯋꯥꯕꯗ ꯂꯣꯏ
ꯍꯣꯏ ꯍꯪꯒꯥꯠ ꯍꯟꯗ ꯑꯃꯨꯛ ꯆꯠꯂꯉꯥꯏꯁꯨ ꯇꯧꯔꯝꯅꯤ ꯅꯣꯏꯗꯤ ꯁꯕꯖꯦꯛꯁꯦ ꯀꯌꯥ ꯑꯣꯏꯒꯦ
ꯑꯩꯈꯣꯏꯗꯤ ꯄꯦꯄꯔ ꯌꯥꯝ ꯌꯥꯝꯃꯦ ꯄꯦꯄꯔ ꯅꯤꯄꯥꯜꯅꯦ
ꯑꯣ ꯑꯁ ꯌꯥꯝꯃꯤꯅꯦ ꯑꯗꯨꯑꯣꯏꯗꯤ
ꯌꯥꯝꯃꯦ ꯑꯗꯨꯏ ꯃꯌꯥꯝꯗꯣ ꯄꯥꯔꯛꯅꯕ ꯍꯣꯠꯅꯕꯗ ꯑꯁ ꯈꯨꯋꯥ ꯑꯃꯅꯤ
ꯑꯣ ꯑꯩꯈꯣꯏ ꯑꯩꯈꯣꯏ ꯐꯥꯎꯕ ꯌꯥꯝꯃꯦ ꯈꯜꯂꯦ ꯑꯩꯈꯣꯏꯗꯤ ꯇꯔꯨꯛ ꯈꯛꯇ ꯑꯣꯏꯌꯦꯕ ꯄꯦꯄꯔꯁꯦ ꯑꯗꯨ ꯐꯥꯎꯕ ꯌꯥꯝꯃꯦ ꯀꯥꯏꯅ ꯈꯟꯖꯩꯌꯦꯕ ꯑꯗꯨꯁꯨ ꯊꯤꯌꯣꯔꯤꯒ ꯄ꯭ꯔꯦꯛꯇꯤꯀꯦꯜꯒ ꯇꯧꯕꯗꯣ ꯄ꯭ꯔꯦꯛꯇꯤꯀꯦꯜ ꯑꯅꯤ ꯑꯃꯁꯨ ꯌꯥꯎꯔꯤꯅꯦꯕ ꯑꯗꯨꯒꯤ ꯈꯟꯕ ꯑꯗꯨ ꯑꯁ ꯅꯣꯏꯗꯤ
ꯌꯥꯝꯃꯦ ꯅꯪ ꯂꯥꯏꯔꯤꯛ ꯄꯥꯄꯗ ꯈꯔꯗꯤ ꯋꯥꯔꯝꯃꯅꯤ ꯑꯦꯛꯖꯥꯝꯁꯨ ꯍꯥꯟꯅ ꯀꯩꯅꯣ ꯇꯧꯗꯅ ꯇꯧꯔꯦ ꯍꯥꯏꯕꯅꯤꯅ
ꯋꯥꯏꯑꯦ ꯑꯁ ꯑꯩꯈꯣꯏ ꯗꯤꯖꯔꯇꯦꯁꯟ ꯇꯧꯋꯤꯗꯅ ꯑꯗꯨ ꯂꯣꯏꯕꯒꯅꯤ ꯇꯧꯔꯤꯁꯦ
ꯑꯣ ꯍꯣꯏ ꯅꯅꯦꯗ ꯍꯦꯟꯗꯧꯅꯕꯗꯣ ꯑꯁ ꯑꯗꯨꯒꯤ ꯐꯣꯝ ꯃꯦꯟꯅꯦꯕ ꯃꯌꯥꯝꯗꯨꯗ ꯏꯃꯥ ꯐꯣꯝ ꯑꯥ ꯃꯌꯥꯝ ꯃꯦꯟꯅꯔꯛꯗ꯭ꯔꯣ ꯑꯗꯨꯝ
ꯎꯝ
ꯑꯗꯥ ꯍꯥꯏꯗꯤ ꯐꯣꯝꯗꯨ ꯌꯥꯝꯃꯠꯂꯛꯄꯒꯤ ꯑꯗ ꯑꯩꯅ ꯑꯩꯈꯣꯏꯁꯨ ꯍꯌꯦꯡꯋꯥꯏ ꯁꯨꯃꯥꯏꯅ ꯇꯧꯔꯛꯇꯣꯏꯅꯦ ꯈꯟꯕꯗ ꯑꯃ ꯃꯊꯥ ꯁꯥꯒꯠꯂꯛꯄꯗꯣ ꯈꯪꯕ꯭ꯔꯥ
ꯍꯣꯏ ꯑꯁ ꯑꯗꯨꯒꯤ ꯈꯣꯝꯕꯁꯦ ꯈꯨꯋꯥ ꯑꯃꯅꯤ ꯃꯤꯉꯣꯟꯗ ꯃꯦꯟꯕꯤꯔꯛꯑꯣ ꯃꯦꯟꯕꯤꯔꯛꯑꯣ ꯃꯦꯟꯕꯤꯔꯛꯑꯣꯗꯀꯣ ꯃꯤꯁꯨ ꯊꯕꯛꯇꯣ ꯆꯤꯟꯅꯕꯅꯤꯅ ꯃꯦꯟꯕꯗꯩ ꯍꯦꯛꯇ ꯀꯧꯊꯣꯛꯅꯩꯗꯅ
ꯍꯣꯏ ꯍꯣꯏ ꯍꯣꯏ ꯍꯣꯏ ꯐꯔꯦ ꯑꯗꯨ ꯑꯣꯏꯗꯤ ꯎꯝ ꯀꯩꯅꯣ ꯇꯧꯔꯁꯦ ꯍꯣꯔꯦꯟ ꯍꯣꯔꯦꯟ ꯑꯃꯨꯛ ꯍꯥꯏꯅꯔꯁꯦ
ꯍꯣꯏ ꯍꯣꯏ
ꯑꯥ ꯍꯣꯏ ꯍꯣꯏ ꯅꯪ ꯑꯣꯏꯅ ꯀꯛꯑꯣ
ꯍꯣꯏ ꯍꯣꯏ